ꯍꯜꯂꯣ
ꯕ꯭ꯔꯣ
ꯇꯥꯏꯌꯦ
ꯑꯣ ꯀꯩꯗꯧꯔꯤꯅꯣ ꯅꯦꯠꯋꯥꯛ ꯅꯨꯡꯉꯥꯏꯕ꯭ꯔꯣ ꯅꯣꯏꯗ
ꯉꯑꯦ
ꯑꯉꯥꯡꯁꯤꯡꯗꯤ ꯍꯜꯂꯛꯑꯕ꯭ꯔꯣ ꯁ꯭ꯀꯨꯜ ꯆꯠꯄ꯭ꯔꯣ
ꯑꯉꯥꯡ ꯑꯇꯣꯝꯕꯤꯗꯤ ꯃꯅꯦꯅ ꯂꯧꯈ꯭ꯔꯦ ꯑꯗꯤ ꯃꯈꯥꯗ ꯂꯩꯔꯝꯒꯅꯤ ꯊꯕꯛ ꯁꯨꯐꯝ ꯃꯌꯥꯝ ꯃꯔꯛꯇ
ꯑꯣ ꯑꯣ ꯑꯗꯨꯗꯤ ꯋꯥꯏ ꯁꯥꯡꯉꯦꯅꯦ
ꯍꯧꯖꯤꯛꯇꯤ ꯊꯕꯛ ꯂꯩꯇ꯭ꯔꯦ ꯄꯨꯥ ꯍꯣꯋꯥꯜ ꯁ ꯍꯧꯖꯤ
ꯎꯝ ꯆꯥꯛ ꯌꯦꯟꯁꯥꯡ ꯊꯣꯡ ꯊꯣꯡꯕꯕꯨ ꯂꯣꯏꯔꯕ꯭ꯔꯣ
ꯂꯣꯏꯔ
ꯀꯔꯤ ꯀꯔꯤꯖꯥꯡ
ꯌꯦꯟ ꯂꯣꯀꯦꯜ ꯌꯦꯟ
ꯑꯁ ꯌꯥꯝ ꯍꯥꯎꯅꯤꯀꯣ ꯀꯅꯥ ꯀꯅꯥ ꯊꯕꯛ ꯁꯨꯕꯗꯤ ꯀꯅꯥ ꯀꯅꯥ
ꯊꯕꯛ ꯁꯨꯕ ꯃꯤ ꯃꯔꯤ ꯅꯨꯄꯤ ꯑꯃ ꯅꯨꯄꯥ ꯑꯍꯨꯝ
ꯑ ꯀꯔꯤ ꯊꯕꯛ ꯀꯔꯤ ꯊꯕꯛ ꯁꯨꯕꯅꯣ
ꯆꯦꯛꯀꯤ ꯊꯄ
ꯑꯣ ꯑꯣ ꯌꯨꯝ ꯁꯥꯕ ꯍꯧꯔꯕ꯭ꯔꯣ
ꯍꯣꯏ ꯌꯝ ꯍꯧꯔꯦ ꯍꯟꯗꯛ ꯆꯥꯛ ꯆꯦꯛ ꯆꯟꯕ ꯍꯧꯔꯦ
ꯑꯣ ꯑꯗꯨꯗꯤ ꯑꯁ ꯌꯨꯝꯗ ꯂꯣꯏꯁꯤꯜꯂꯗꯤ ꯌꯥꯝ ꯅꯨꯡꯉꯥꯏꯅꯤꯗ ꯌꯥꯝ ꯅꯨꯡꯉꯥꯏꯔꯅꯤꯅꯦ
ꯀꯅꯥ ꯀꯅꯥ ꯂꯩꯍꯧꯔꯤ ꯃ
ꯍꯣꯏ ꯑꯁ ꯑꯉꯥꯡꯁꯤꯡꯗꯤ ꯃꯈꯥꯗ ꯃꯈꯥꯗ ꯂꯩꯌꯦ ꯑꯩꯅ ꯃꯊꯛꯇ ꯃꯣꯏ ꯂꯥꯡꯃꯟꯗꯅꯀꯣ ꯃꯣꯏꯒꯤ ꯃꯈꯣꯟꯗꯣ ꯇꯥꯕ ꯅꯨꯡꯉꯥꯏꯇꯦ ꯍꯥꯏꯕ
ꯂꯩꯁꯥꯕꯤ ꯃꯆꯥ ꯊꯣꯛꯄꯒꯨꯝ ꯇꯧꯋꯅꯦꯍꯦ
ꯎꯝ ꯅꯨꯡꯁꯥ ꯅꯨꯡꯁꯥ ꯁꯥꯗ꯭ꯔꯣ ꯅꯣꯏꯗ
ꯁꯥꯗꯦ ꯉꯁꯤꯗꯤ
ꯑꯁ ꯑꯁꯤꯗꯗꯤ ꯁꯝꯃꯟꯗꯅ ꯂꯣꯏꯔꯦ ꯁꯝꯃꯟꯗꯅ ꯑꯁ ꯉꯝꯗꯦ ꯐꯤ ꯁꯨꯅꯤꯡꯉꯥꯁꯨ ꯌꯥꯝ ꯂꯩꯌꯦ ꯃꯣꯏ ꯁ꯭ꯀꯨꯜꯜꯄ ꯍꯜꯂꯛꯄꯒꯤ ꯃꯣꯏꯒꯤ ꯐꯤꯔꯣꯜꯁꯤꯡꯗꯣ ꯃꯣꯠꯃꯟꯗꯅ ꯑꯁ ꯁꯅꯌꯥ ꯌꯥꯝꯗꯏ ꯇꯦꯡꯕꯤꯈ꯭ꯔꯕꯅꯦ ꯁꯨꯅꯕ
ꯍꯧꯖꯤꯛ ꯑꯩꯈꯣꯏ ꯑꯉꯥꯡ ꯌꯥꯝ ꯀ ꯀꯞꯇꯨꯅ ꯂꯩꯔꯤꯅꯤꯩ
ꯑꯣꯏꯣꯏꯁꯅꯗ ꯉꯥꯏꯍꯥꯛ ꯀꯞꯈꯤꯁꯤꯅ ꯀꯞꯄꯁꯨ ꯍꯛꯆꯥꯡ ꯐꯕꯅꯤ ꯍꯥꯏꯕꯅꯦ
ꯃꯕꯨꯡꯁꯨꯣ ꯍꯜꯂꯛ ꯃꯕꯣꯛ ꯍꯣꯏ ꯑꯥꯁ ꯁꯔꯣꯛꯇ ꯆꯠꯄ ꯖꯥꯠꯅꯦ ꯂꯥꯛꯑꯦ ꯍꯧꯖꯤꯛ
ꯑꯣ ꯑꯗꯨꯒꯤꯔꯣ ꯃꯈꯣꯟ
ꯑꯆꯥ ꯄꯣꯠ ꯄꯔꯒ ꯑꯩ ꯄꯨꯕꯨꯀꯥꯎꯦ
ꯅꯣꯏ ꯃꯕꯣꯛꯇꯣ ꯃꯕꯣꯛ ꯑꯍꯟ꯭ꯔꯣ ꯃꯣꯏ ꯅꯣꯏꯕꯣꯛꯇꯔꯣ
ꯆꯂꯣ ꯆꯂꯣ ꯇꯥꯏꯌꯦ
ꯃꯅꯦꯕꯨ ꯃꯅꯦꯕꯨ ꯍꯜꯂꯛꯄ꯭ꯔꯣ ꯃꯅꯦ ꯍꯜꯂꯛꯄ꯭ꯔꯥ ꯍꯥꯏꯕ
ꯎ
ꯇꯥꯕ꯭ꯔꯣ
ꯑꯍꯟꯗꯣ ꯑꯩꯣꯏ ꯑ ꯇꯣꯏ ꯎ ꯂꯩ
ꯑꯁ ꯅꯪ ꯅꯈꯣꯟꯁꯦ ꯁꯦꯡꯅ ꯇꯥꯗꯣꯏꯗ ꯀꯟꯅ ꯉꯥꯡꯉꯨ ꯇꯥꯗꯕ ꯇꯥꯕ ꯅꯨꯡꯉꯥꯏꯇꯦꯕ ꯃꯥꯙꯧ
ꯎꯝ
ꯎꯝ ꯔꯥꯡ ꯑꯣꯕꯒꯥ ꯎꯝ ꯀꯩꯅꯣ ꯑꯣ ꯇꯧꯕꯅꯦꯕ ꯍꯟꯗꯛꯇꯤ ꯈꯔ ꯐꯥꯔꯦ ꯍꯧꯖꯤꯛꯇꯤ ꯐꯃꯨꯡꯗ ꯍꯧꯒꯠꯂꯒ ꯐꯝꯃꯤ ꯐꯝꯃꯒ ꯑꯉꯥꯡꯁꯤꯡꯒ ꯋꯥꯔꯤ ꯁꯥꯟꯅꯔꯒ ꯂꯩꯔꯝꯕꯅꯦ ꯃꯈꯥꯗ ꯑꯩꯅ ꯃꯊꯛꯇ ꯀꯥꯔꯤꯕ ꯍꯧꯖꯤꯛꯇꯤ ꯈꯔ ꯍꯛꯆꯥꯡꯗꯣ ꯃꯁꯥꯗꯣ ꯅꯨꯡꯉꯥꯏ ꯅꯨꯡꯉꯥꯏꯔꯛꯄ ꯃꯥꯜꯂꯦꯕ ꯋꯥꯔꯤ ꯁꯥꯟꯅꯕ ꯍꯧꯔꯦ ꯍꯧꯖꯤꯛꯇꯤ ꯅꯍꯥꯟ ꯉꯔꯥꯡꯗꯤ ꯑꯩ ꯋꯥꯔꯤꯁꯨ ꯁꯥꯗ꯭ꯔꯦ ꯍꯦꯛ ꯍꯜꯂꯛꯄꯒ ꯑꯩꯈꯣꯏ ꯂꯌꯦꯡꯕ ꯆꯠꯄꯗꯣ ꯑꯗꯣ ꯍꯦꯛ ꯍꯜꯂꯛꯄꯒ ꯐꯃꯨꯡꯗ ꯑꯣꯁꯨ ꯑꯣꯔꯦꯕꯀꯣ ꯃꯥꯥꯗꯣ ꯑꯣꯁꯨ ꯑꯣꯔꯦ ꯃꯈꯣꯡꯁꯨ ꯍꯥꯝꯃꯦ ꯑꯗꯨꯒ ꯎꯝ ꯐꯃꯨꯡꯗ ꯍꯦꯛ ꯂꯥꯛꯄꯒ ꯌꯨꯝ ꯌꯧꯕꯒ ꯑꯣꯔꯦ ꯐꯃꯨꯡꯗ ꯍꯤꯠꯊꯈ꯭ꯔꯦ ꯑꯗꯨ ꯃꯇꯨꯡꯗꯗꯤ ꯆꯥꯛꯁꯨ ꯆꯥꯗ꯭ꯔꯦ ꯑꯩꯈꯣꯏꯅ ꯆꯥꯛ ꯇꯛꯈꯥꯏꯔꯒ ꯀꯩꯅꯣ ꯇꯧꯕꯗꯣ ꯃꯦꯒꯤ ꯑꯣꯟꯍꯜꯂꯒ ꯆꯥꯕꯗꯣ ꯑꯗꯨꯃꯥꯏꯅ ꯑꯗꯨꯝ ꯑꯗꯨꯃꯥꯏꯅ ꯄꯤꯖꯔ ꯄꯤꯖꯔꯦ ꯉꯔꯥꯡꯗꯣ ꯄꯤꯖꯔꯒ ꯍꯤꯗꯥꯛꯁꯨ ꯄꯤꯖꯔꯦ ꯍꯧꯖꯤꯛꯇꯤ ꯀꯔꯤꯁꯨ ꯇꯧꯗ꯭ꯔꯦ ꯍꯧꯖꯤꯛꯇꯤ ꯍꯣꯏ ꯏꯅꯦꯗꯣ ꯏꯅꯦꯗ ꯀꯣꯜ ꯇꯧꯔꯒ ꯑꯩ ꯑꯩ ꯍꯛꯆꯥꯡ ꯈꯔ ꯐꯔꯦ ꯍꯥꯏꯕꯤꯌꯨ ꯍꯥꯏꯅ ꯍꯥꯢꯔꯦ ꯍꯧꯖꯤꯛꯗꯤ ꯎꯝ ꯃꯠ ꯃꯃꯥ ꯇꯣꯟꯁꯨ ꯇꯤꯚꯤ ꯌꯦꯡꯍꯧꯕꯅꯦ ꯁ꯭ꯀꯨꯜ ꯁꯀꯨꯜ ꯆꯠ ꯈꯨꯗꯣꯡ ꯑꯁꯤ ꯊꯥꯡꯖꯥ ꯑꯣꯏꯕꯅꯤꯅ ꯈꯔ ꯉꯟꯅ ꯍꯜꯂꯛꯑꯦ ꯍꯜꯂꯛꯑꯒ ꯇꯤꯚꯤ ꯌꯦꯡꯉꯦ ꯑꯁ ꯇꯤꯚꯤꯒꯤ ꯃꯔꯝꯗ ꯈꯠꯅꯕꯁꯤꯗꯤ ꯂꯣꯏꯔꯦ ꯑꯃꯅ ꯑꯃꯨꯛ ꯄꯥꯏꯒꯅꯤ ꯑꯃꯅ ꯑꯃꯨꯛ ꯄꯥꯏꯒꯅꯤ ꯑꯃꯅ ꯑꯃꯨꯛ ꯌꯦꯡꯅꯤꯡꯕ ꯑꯃ ꯌꯦꯡꯅꯤꯡꯕ ꯁꯨꯃꯥꯏ ꯇꯧꯔꯒ ꯈꯠꯅꯔꯦ ꯃꯃꯥꯇꯣꯟꯁꯨ ꯕꯖꯥꯔ ꯆꯠꯀꯦ ꯍꯥꯏꯅ ꯃꯣꯏ ꯍꯥꯎ ꯀꯩꯅꯣ ꯇꯧꯕ ꯄꯗꯣ ꯂꯣꯟꯕꯗꯣ ꯑꯗꯨꯗꯣ ꯃꯔꯤꯗ ꯂꯩꯒꯦ ꯍꯥꯏꯅ ꯆꯠꯄꯅꯦ ꯑꯩꯁꯨ ꯈꯔ ꯑꯥ ꯌꯦꯡꯁꯦ ꯍꯥꯏꯅ ꯍꯩꯕ꯭ꯔꯥ ꯌꯦꯡꯁꯦ ꯍꯥꯏꯅ ꯑꯩꯁꯨ ꯎ ꯄꯩꯁꯥ ꯊꯥꯕꯤꯈ꯭ꯔꯕꯅꯦ ꯑꯩꯒꯤꯁꯨ ꯑꯃ ꯂꯩꯔꯛꯑꯣ ꯑꯩꯁꯨ ꯎꯝ ꯃꯇꯧ ꯇꯝꯒꯦ ꯍꯥꯏꯅ ꯍꯩꯕ꯭ꯔꯥ ꯌꯦꯡꯒꯦ ꯍꯥꯏꯅ
ꯃꯆꯨꯗꯤ ꯖꯥꯠ ꯖꯥꯠ ꯂꯩꯗꯅ
ꯑꯦ ꯃꯆꯨ ꯂꯩꯇꯦ ꯂꯩꯇꯦ ꯃꯆꯨ ꯂꯩꯇꯦꯕ ꯍꯟꯗꯛꯁꯦ ꯂꯝꯕꯤ ꯊꯤꯡꯕꯒꯤꯀꯣ ꯂꯝꯕꯤ ꯅꯨꯡꯉꯥꯏꯇꯕꯒꯤ ꯃꯤꯅ ꯀꯩꯅꯣ ꯇꯧꯋꯦ ꯍꯥꯏꯕ ꯃꯆꯨ ꯂꯩꯇꯦ ꯍꯥꯏꯕ
ꯅꯍꯥꯟꯉꯩꯗꯤ ꯃꯆꯨꯁꯦ ꯌꯥꯝ ꯊꯥꯔꯛꯏꯕ ꯃꯈꯟ ꯃꯈꯟ ꯌꯥꯝ ꯊꯥꯔꯛꯏꯕ ꯆꯨꯁ ꯇꯧꯔꯣ ꯍꯥꯏꯅ ꯑꯩꯉꯣꯟꯗ
ꯇ꯭ꯔꯦ ꯎꯝ ꯈꯔ ꯑꯉꯥꯡꯕ ꯀꯔꯤ ꯃꯆꯨ ꯌꯥꯝꯅ ꯀꯩꯅꯣ ꯇꯧꯕ ꯂꯥꯏꯠ ꯑꯣꯏꯕꯀꯣ ꯑꯗꯨ ꯈꯛꯇꯪ ꯉꯥꯏꯔꯦ ꯕ ꯃꯆꯨ ꯑꯇꯩ ꯂꯩꯔꯝꯗ꯭ꯔꯦꯕ ꯗꯨꯀꯥꯟꯗꯁꯨ ꯆꯠꯈꯤꯕꯅꯦ ꯍꯌꯦꯡ ꯌꯧꯕꯒ ꯑꯩ ꯊꯥꯔꯛꯀꯦ ꯐꯣꯇꯣ ꯅꯝꯃꯒ ꯊꯥꯔꯛꯀꯦ ꯑꯗꯨꯗ ꯈꯜꯂꯣ ꯍꯥꯏꯌꯦꯕ ꯀꯦ ꯖꯤ ꯑꯃ ꯀꯦ ꯖꯤ ꯑꯃ ꯑꯣꯏꯔꯗꯤ ꯌꯥꯔꯕ꯭ꯔꯥ ꯐꯪꯉꯦ ꯅ ꯀꯦ ꯖꯤ ꯑꯃ ꯀꯦ ꯖꯤ ꯀꯦ ꯖꯤ ꯗ ꯑꯣꯟꯕ ꯃꯥꯜꯂꯦ ꯍꯣꯏ ꯀꯦ ꯖꯤ ꯗ ꯂꯧꯕ ꯃꯥꯜꯂꯦ
ꯀꯦ ꯖꯤ ꯗ ꯀꯌꯥ ꯀꯌꯥ ꯑꯣꯏꯕ꯭ꯔꯥ
ꯀꯦ ꯖꯤ ꯗ ꯊ꯭ꯔꯤ ꯍꯟꯗ꯭ꯔꯦꯠꯅꯦ ꯍꯥꯏꯌꯦ ꯑꯆꯧꯕ ꯑꯆꯧꯕꯒꯤꯗꯣ ꯑꯆꯧꯕ ꯇꯧꯕꯒꯤꯗꯣ ꯑꯗꯨꯗꯣ ꯀꯦ ꯖꯤ ꯑꯃ ꯆꯪꯉꯦ ꯍꯥꯏꯌꯦꯀꯣ ꯂꯦꯝ ꯂꯦꯝꯕꯗꯨꯁꯨ ꯎꯝ ꯀꯩꯅꯣ ꯁꯤꯖꯤꯟꯅꯕ ꯌꯥꯗꯕꯗꯣ ꯑꯗꯨ ꯑꯣꯏꯌꯦꯕ ꯂꯦꯝꯃꯗꯤ ꯑꯗꯨꯝ ꯍꯨꯟꯗꯣꯛꯄ ꯇꯥꯕꯅꯦꯕ ꯃꯔꯤ ꯃꯆꯥ ꯃꯆꯥꯗꯣ ꯑꯗꯨ ꯇꯧꯕ ꯌꯥꯗ꯭ꯔꯦ ꯍꯥꯏꯕ ꯑꯗꯨꯒꯤ ꯅꯪꯁꯨ ꯈꯔꯥ ꯉꯥꯡꯑꯣꯅꯦ
ꯀꯔꯤ ꯋꯥꯔꯤ ꯇꯥꯏꯌꯦ
ꯑꯣ ꯅꯣꯏꯔꯣꯝꯗ ꯅꯦꯠꯋꯥꯛ ꯅꯨꯡꯉꯥꯏꯕ꯭ꯔꯣ
ꯅꯦꯠꯋꯔꯇꯤ ꯌꯥꯝ ꯅꯨꯡꯉꯥꯏ ꯑꯗꯨꯕꯨ ꯍꯣꯏ ꯄꯥꯈꯪ ꯃꯆꯥꯅ ꯑꯩꯉꯣꯟꯗ ꯀꯣꯏ ꯏꯟ
ꯑꯣꯏ ꯁꯅꯨ ꯃꯔꯛ ꯃꯔꯛꯇꯗꯤ ꯅꯣꯏ ꯁꯥꯟꯅꯕ ꯆꯠꯇ꯭ꯔꯣ
ꯍꯜꯂꯛꯑꯦ ꯃꯕꯣꯛꯍꯣꯏꯒ ꯃꯊꯛꯔꯣꯝꯗ ꯆꯠꯄꯖꯥꯠꯅꯤ ꯉꯁꯥꯏ ꯃꯇꯤꯑꯣ ꯍꯣꯏꯗ ꯆꯠꯂꯒ
ꯃꯌꯥꯝ ꯃꯈꯣꯏꯗ ꯎꯝ ꯑ ꯆꯠꯍꯟꯕ ꯌꯥꯗ꯭ꯔꯣ ꯃꯣꯏꯁꯨ ꯁꯨꯇꯤ ꯂꯩꯕꯅꯤꯅ ꯑꯗꯨꯝ ꯂꯩ ꯂꯩꯔꯝꯒ
ꯃꯌꯥꯝꯕ ꯍꯣꯏꯁꯨ ꯃꯥꯒ ꯇꯤꯟꯅ ꯅꯤꯡꯗ꯭ꯔꯦ ꯍꯟꯗꯛ ꯃꯥꯗꯤ ꯁꯣꯟꯕ ꯄꯅꯤꯅ
ꯃꯌꯥꯝ ꯃꯈꯣꯏꯗꯤ ꯈꯔ ꯀꯟꯕꯅꯤꯅ ꯑꯥꯗ ꯂꯧꯕꯨꯛꯀꯨꯝꯕꯗ ꯆꯠꯄꯗꯣ ꯆꯠꯅꯤꯡꯕꯗꯣ ꯑꯗꯨ ꯇꯧꯔꯝꯒꯅꯦꯕ ꯍꯣꯏ ꯃꯆꯦ ꯃꯆꯦ ꯂꯩꯔꯝꯒꯅꯤ ꯑꯗꯨ ꯑꯣꯏꯔꯁꯨ ꯃꯆꯦꯗꯤ ꯀꯌꯥꯝ ꯃꯄꯥꯟ ꯊꯣꯛꯂꯝꯃꯣꯏꯗ ꯅꯨꯡꯁꯥ ꯁꯥꯕꯒ ꯀꯔꯤ ꯅꯣꯡ ꯆꯨꯕ꯭ꯔꯣ
ꯅꯣꯡ ꯆꯨꯗꯦ ꯍꯧꯖꯤꯛ ꯅꯣꯡ ꯃꯪꯉꯦ ꯍꯧꯖꯤꯛ
ꯑꯁꯤꯗ ꯁꯨ ꯑꯁ ꯃꯪꯒꯦ ꯃꯪꯒꯦ ꯇꯧꯋꯦꯗ ꯑꯣ ꯅꯣꯡ ꯆꯨꯔꯛꯀꯗ꯭ꯔꯥ ꯍꯥꯏꯔꯒ ꯎꯝ ꯅꯨꯡꯁꯥ ꯌꯥꯝ ꯑꯃꯨꯛꯀ ꯊꯣꯛꯏ ꯑꯃꯨꯛ ꯍꯌꯦꯡ ꯀꯟꯒꯗ꯭ꯔꯥ ꯍꯥꯏꯔꯒ ꯅꯣꯡ ꯃꯪꯕꯒꯨꯝ ꯇꯧꯋꯦ ꯈꯪꯗꯦꯗ ꯍꯥꯏꯐꯝ
ꯁꯤꯔꯦ
ꯃꯣꯏ ꯆꯥꯛ ꯊꯣꯡꯕꯗꯨ ꯊꯤꯟꯗꯤ ꯊꯤꯟꯕꯤꯈ꯭ꯔꯕ꯭ꯔꯣ ꯃꯣꯏꯒꯤ ꯆꯥꯛꯄꯨꯗꯨꯕꯨ ꯊꯤꯟꯕꯤꯈ꯭ꯔꯕ꯭ꯔꯣ ꯍꯥꯏꯕ
ꯎꯝ ꯃꯣꯏ ꯂꯥꯛꯑꯒ ꯆꯥꯔꯒ
ꯍꯣ ꯌꯨꯝꯗ ꯆꯥꯒꯅꯤ ꯍꯥꯏꯕ ꯌꯨꯝꯗ ꯆꯥꯅꯕ ꯂꯥꯛꯀꯅꯤ ꯍꯥꯏꯕ ꯑꯗꯨꯅ ꯐꯩꯌꯦ ꯊꯤꯂꯒ ꯑꯁ ꯀꯔꯤꯒꯤꯅꯣ ꯅꯨꯡꯁꯥ ꯁꯥꯕ ꯀꯥꯟꯁꯤꯗ ꯋꯥꯅꯕꯅꯦ ꯃꯣꯏꯁꯨ ꯌꯨꯝꯗ ꯐꯖꯅ ꯂꯥꯛꯑꯒ ꯄꯣꯊꯥꯔꯒ ꯆꯥꯕ ꯑꯗꯨꯅ ꯃꯣꯏꯒꯤꯁꯨ ꯅꯨꯡꯉꯥꯏꯕꯅꯦꯕ
ꯅꯛꯄ ꯅꯠꯇ꯭ꯔꯣ ꯌꯨꯝ ꯅꯛꯄ ꯅꯠꯇ꯭ꯔꯣꯑꯖꯛꯄꯗ ꯅꯠꯇ꯭ꯔꯣ
ꯅꯛꯑꯦ ꯌꯨꯝ ꯍꯦꯛ ꯃꯈꯥꯗꯅꯦ
ꯑ ꯎ ꯑꯇꯣꯝꯕꯤꯗꯨꯕꯨ ꯇꯨꯝꯈ꯭ꯔꯕ꯭ꯔꯣ ꯉꯁꯤꯒꯤ
ꯃꯅꯦꯒ ꯁꯥꯟꯅꯔꯤ ꯍꯧꯖꯤꯛ
ꯑꯣ ꯑꯣ ꯁꯥꯟꯅꯔꯗꯤ ꯌꯥꯝ ꯐꯩꯅꯦ ꯅꯤꯡꯉꯥꯏ ꯑꯃꯨꯛ ꯇꯧꯁꯤꯜꯂꯗꯅ ꯐꯔꯛ ꯇꯥꯔꯗꯤ ꯍꯥꯏꯕꯅꯤꯗ
ꯎꯝ ꯎꯝ
ꯈꯪꯗꯦ ꯈꯪꯗꯦ ꯈꯪꯗꯦ ꯌꯨꯝꯗꯁꯨ ꯂꯥꯛꯅꯤꯡꯉꯦ ꯑꯉꯥꯡꯁꯤꯡꯁꯨ ꯌꯥꯝ ꯆꯥꯎꯔꯝꯒꯅꯤ ꯑꯣ
ꯆꯥꯎꯔꯦ ꯍꯣꯏ
ꯏꯆꯦꯒꯤ ꯃꯆꯥꯗꯨꯁꯨ ꯌꯥꯝ ꯆꯥꯎꯔꯦꯕ
ꯍꯣꯏ ꯃꯥꯗꯤ ꯌꯥꯝ ꯆꯥꯎꯔꯦ ꯃꯁꯥꯁꯨ ꯌꯥꯝ ꯂꯨꯝꯃꯦ ꯃꯥꯗꯤ
ꯑꯧ ꯃꯁꯥꯁꯨ ꯂꯨꯝꯕ ꯃꯥꯜꯂꯦꯕ ꯉꯁꯥꯏ ꯎꯝ ꯕꯕꯥ ꯈꯣꯏꯅ ꯄꯣꯕꯗꯣ ꯎꯝ ꯄꯨꯄꯨꯗꯒꯤ ꯃꯥꯒꯤ ꯃꯃꯥꯏꯗꯣ ꯆꯥꯎꯕ ꯍꯦꯜꯂꯦꯕ ꯃꯥꯅ
ꯎꯝ
ꯌꯥꯝꯅ ꯆꯥꯎꯈ꯭ꯔꯦꯕ ꯑꯣꯛꯅꯥꯎꯁꯤꯡꯁꯨ ꯑꯁ ꯌꯥꯝꯅ ꯀꯩꯅꯣ ꯌꯥꯝ ꯁꯥꯊꯤꯕ ꯃꯥꯜꯂꯦꯀꯣ ꯄꯥꯝꯃꯨꯑ ꯃꯔꯤ ꯃꯔꯤ ꯁꯤꯈꯤꯕꯗꯣ ꯄꯥꯝꯃꯨꯑꯕ ꯍꯥꯟꯅ ꯈꯪꯂꯒ ꯈꯪꯗꯣꯛꯑꯒ ꯀꯔꯤꯅꯣꯗꯨ ꯄꯤꯖꯔꯗꯤ ꯈꯣꯡꯆꯣꯞꯇꯣ ꯂꯩꯔꯒ ꯄꯤꯊꯛꯑꯗꯤ
ꯈꯣꯝꯆꯨꯞꯇꯤ ꯌꯥꯝ ꯂꯩꯔꯤꯌꯦ ꯑꯩꯉꯣꯟꯗꯁꯨ ꯂꯩꯌꯦ ꯏꯅꯥꯎꯅꯨꯄꯤꯗꯣ ꯑꯗꯨ ꯑꯩꯅ ꯍꯥꯏꯕꯅꯦꯕ ꯕꯥ ꯈꯣꯝꯆꯨꯞꯗꯤ ꯑꯩꯉꯣꯟꯗ ꯌꯥꯝ ꯂꯩꯌꯦ ꯂꯧꯕ ꯂꯥꯛꯑꯣ ꯍꯥꯏꯔꯒ ꯃꯣꯏ ꯂꯥꯛꯇꯦ ꯀꯩꯒꯤꯅꯣ ꯈꯪꯗꯦ ꯂꯩꯕꯒꯤꯔꯥ
ꯑꯃ ꯂꯩꯕ ꯑꯣꯏꯔꯝꯅꯤ ꯑꯃ ꯑꯃ ꯈꯛꯇꯅ ꯀꯣꯟꯅꯔꯣꯏꯕ ꯑꯍꯨꯝꯗꯣ ꯑꯍꯨꯝ ꯑꯍꯨꯝ ꯑꯣꯏꯕꯅꯤꯅ ꯃꯔꯤꯗꯨ ꯄꯥꯝꯃꯣꯏ ꯍꯥꯏꯕꯅꯤꯗ ꯁꯨꯃꯥꯏꯅ ꯑꯍꯨꯝ ꯑꯗꯨꯃꯥꯏꯅ ꯌꯥꯝꯁ
ꯍꯥꯟꯅꯗꯤ ꯃꯣꯏ ꯐꯖꯅ ꯌꯦꯡꯕꯤꯗꯨꯕ ꯃꯥꯜꯂꯦꯕ
ꯍꯥꯏꯕꯅꯦꯕ